ꯇꯥꯕ꯭ꯔꯣꯣ
ꯇꯑꯌꯦ
ꯑꯣ ꯀꯩꯗꯧꯔꯤꯅꯣ
ꯐꯥꯝꯃꯤꯅꯦ ꯅꯪꯗꯤꯦ
ꯑꯩꯁꯨ ꯐꯝꯃꯤꯌꯦ ꯑꯁ ꯉꯁꯤ ꯅꯅꯨꯡ ꯁꯥꯥ ꯈ ꯁꯁꯤ ꯂꯣꯏꯔꯦ
ꯅꯣꯏꯗꯁꯨ ꯁꯥꯕ꯭ꯔꯣ
ꯍꯣꯏ
ꯁ ꯑꯩꯗꯤ ꯑꯩꯉꯣꯟ ꯑꯩ ꯂꯩ ꯁꯝꯅ ꯈꯛꯇ ꯁꯥꯕ꯭ꯔꯥ ꯈꯟꯕ
ꯀꯅꯥ ꯀꯅꯥ ꯂꯩꯦ
ꯐꯁꯤꯗꯤ ꯏꯅꯎꯅꯄꯒ ꯂꯩ ꯅꯪꯗꯦ
ꯑꯩꯗꯤ ꯍꯧꯖꯤꯛꯄꯨꯗꯤ ꯏꯊꯟꯗ ꯑꯗꯨꯝ ꯐꯝꯃꯤꯗ
ꯃꯤ ꯑ ꯇꯥꯏꯗꯌꯦꯦ
ꯃꯤ ꯑꯇꯩꯗꯤ ꯃꯣꯏ ꯊꯣꯛ ꯊꯣꯛꯄ ꯑꯗꯨꯝ ꯇꯧꯋꯤ ꯀꯔꯤ ꯅꯪ ꯆꯥꯔꯒꯦ ꯌꯦꯡꯁꯦ
ꯗꯖꯌꯦ
ꯑꯣꯥ
ꯅꯪꯗꯦ
ꯑꯩ ꯉꯁꯤ ꯌꯦꯟ ꯆꯥꯏꯌꯦ
ꯑꯣ ꯌꯦꯅꯗꯤ ꯗꯥꯜꯅ ꯍꯥꯎꯕꯅꯦ
ꯍꯣꯏ ꯑꯃꯦꯠꯄꯒꯨꯝꯕ ꯀꯩꯀꯩꯗꯤ ꯇꯧꯗ꯭ꯔꯣ ꯀꯥꯡꯍꯧꯒꯨꯝꯕ
ꯈꯪꯍꯧ ꯇꯧꯋꯦ ꯑꯂꯨꯒ ꯍꯋꯥꯏ ꯍꯦꯛ ꯈꯥꯃꯦꯟ ꯑꯁꯥꯡꯕ
ꯑꯣ ꯍꯥꯎꯏꯅꯦ ꯀꯅꯥꯅ ꯊꯣꯡꯉꯅꯣ
ꯑꯩ ꯊꯣꯡꯉꯦ ꯑꯩꯈꯣꯏꯗꯗꯤ
ꯌꯥꯝ ꯍ ꯌꯥꯝ ꯍꯥꯎꯔꯝꯗꯧ ꯃꯥꯜꯂꯤꯕꯣ
ꯀꯔꯤꯕ
ꯌꯥꯝ ꯍꯥꯎꯔꯝꯗꯕ ꯃꯥꯜꯂꯦꯕ
ꯍꯥꯎꯕ ꯍꯥꯎꯗꯕ ꯈꯪꯗꯦ ꯑꯗꯨꯝ ꯆꯥꯈ꯭ꯔꯦ
ꯍ ꯑꯣ ꯃꯃꯥ ꯕꯕꯥ ꯈꯣꯏꯗꯤ ꯂꯩꯔꯤꯕꯣ
ꯂꯩꯌꯦ
ꯃꯣꯏꯗꯤ ꯀꯩꯗꯧꯔꯤꯅꯣ ꯍꯧꯖꯤꯛ ꯀꯩꯗꯧꯔꯤꯕ
ꯃꯣꯏꯗꯤ ꯂꯧ ꯁꯨꯔꯦ
ꯑꯥ
ꯃꯣꯏꯅ ꯌꯨꯝꯗ ꯂꯩꯑꯦ ꯑꯩꯗꯤ ꯌꯨꯝ ꯂꯩꯇꯦ
ꯍꯣꯏ ꯅꯨꯡꯁꯥ ꯃꯔꯛꯇ ꯊꯕꯛ ꯁꯨꯕꯁꯤ ꯋꯥꯗꯤ ꯋꯥꯕꯅꯤꯀꯣ
ꯍꯣꯏ
ꯑꯣ
ꯁ ꯂꯥꯛꯑ ꯌꯨꯝ ꯂꯩꯕ ꯄꯥꯎ ꯌꯥꯝ ꯋꯥꯏ ꯌꯥꯝ ꯁꯔꯦ ꯅꯨꯡꯉꯥꯏꯔꯤꯕꯣ ꯅꯣꯏꯗꯤ
ꯍꯣꯏ ꯑꯗꯨꯝ ꯅꯨꯡꯉꯥꯏꯔꯤ ꯃꯃꯥ ꯕꯕꯥꯈꯣꯏꯁꯨ ꯅꯨꯡꯉꯥꯏꯔꯤꯕ ꯅꯠꯇ꯭ꯔꯣ
ꯍꯣꯏ ꯅꯨꯡꯉꯥꯏꯔꯤꯌꯦ
ꯑꯣ
ꯑꯅꯥ ꯑꯌꯦꯛ ꯌꯥꯎꯗ꯭ꯔꯗꯤ ꯅꯨꯡꯉꯥꯏꯔꯦ ꯍꯥꯏꯕ ꯇꯥꯔꯦꯗꯅ
ꯂꯥꯏꯔꯕ ꯂꯥꯏꯔꯁꯨ ꯏꯅꯥ ꯀꯩꯅꯣ ꯂꯥꯏꯔꯕ ꯑꯣꯏꯔꯒꯁꯨ ꯑꯅꯥꯕ ꯌꯥꯎꯗ꯭ꯔꯗꯤ ꯑꯗꯨꯝ ꯅꯨꯡꯉꯥꯏꯕꯅꯦꯕꯀꯣ
ꯍꯣꯏ
ꯑꯗꯨꯅ ꯐꯅꯦꯕ
ꯏꯅꯥ ꯈꯨꯨꯜꯂꯁꯨ ꯑꯅꯥ ꯑꯌꯦꯛ ꯌꯥꯎꯔꯗꯤ ꯑꯗꯨꯝ ꯋꯥꯕꯅꯦ
ꯍꯣꯏ ꯅꯣꯏ ꯅꯣꯏꯗꯤ ꯕ ꯕꯣꯒꯨꯝꯕ ꯌꯦꯡꯗ꯭ꯔꯣ
ꯕꯣ ꯌꯦꯡꯉꯦ ꯌꯦꯡꯕ ꯂꯩꯌꯦꯦ ꯌꯦꯡꯅꯕ ꯂꯩꯌꯦꯦ
ꯑ
ꯑꯩꯈꯣꯏꯗꯤ ꯑꯩꯈꯣꯏꯕꯨꯕꯥꯎ ꯐꯥꯎ ꯏꯟꯇꯔꯦꯁ ꯂꯩꯕꯅꯦ
ꯍꯣꯏ ꯅꯪ ꯏꯃꯨꯡ ꯃꯤ ꯀꯌꯥꯅꯣ
ꯑꯩꯈꯣꯏ ꯃꯤ ꯃꯔꯤ ꯃꯉꯥ ꯂꯩꯑꯦ
ꯑ
ꯅꯣꯏꯒꯦꯗꯤ
ꯑꯩꯈꯣꯏꯒꯤꯗꯤ ꯏꯆꯤꯟ ꯏꯅꯥꯎ ꯅꯨꯄꯤ ꯑꯅꯤ ꯅꯨꯄꯥ ꯃꯉꯥ
ꯌꯥꯝ ꯐꯩꯌꯦꯅ ꯃꯤ ꯌꯥꯝꯕꯗꯣ ꯅꯨꯡꯉꯥꯏꯕꯅꯦ
ꯍꯣꯏ ꯃꯤ ꯌꯥꯝꯃꯁꯨ ꯌꯨꯝ ꯌꯨꯝꯗ ꯂꯩꯇꯕꯀꯣ ꯃꯣꯏꯗꯣ ꯑꯥ ꯃꯁꯥ ꯃꯁꯥꯒꯤ ꯑꯗꯨꯝ ꯊꯣꯛ ꯊꯣꯛꯄ ꯑꯗꯨꯝ ꯂꯣꯏꯅ ꯆꯥꯈꯤꯕ
ꯍꯧ ꯁꯤꯗꯤ ꯇꯣꯡꯉ ꯇꯅꯦꯗꯅ
ꯍꯣꯏ ꯍꯥꯏꯗꯤ ꯏꯃꯥ ꯕꯕꯥꯒꯤ ꯄꯩꯁꯥꯅ ꯑꯗꯨꯝ ꯁꯤꯖꯤꯟꯅꯕꯗ ꯅꯨꯡꯉꯥꯏꯇꯦ ꯅꯨꯡꯉꯥꯏꯇꯕ ꯌꯥꯕꯣ ꯃꯣꯏꯁꯨꯀꯣ ꯑꯗꯨꯗꯣ ꯃꯁꯥ ꯃꯁꯥꯒꯤ ꯑꯗꯨꯝ ꯍꯣꯠꯅꯔꯒ ꯀꯩꯅꯣ ꯇꯧꯔꯕ
ꯍꯧꯖꯤꯛꯇꯤ ꯃꯁꯥ ꯃꯁꯥꯒꯤ ꯍꯣꯠꯅꯗ꯭ꯔꯗꯤ ꯌꯥꯗ꯭ꯔꯦ
ꯍꯣꯏ
ꯃꯇꯝꯅ ꯄꯨꯔꯛꯄꯅꯤ
ꯑꯝ ꯑꯩ ꯁꯨꯝ ꯁꯤ ꯂꯧ ꯀꯩꯅꯣ ꯂꯣꯏꯔꯗꯤ ꯑ ꯃꯄꯥꯟꯂꯣꯝꯗ ꯆꯠꯂꯒꯀꯣ ꯑ ꯀꯩ ꯀꯩꯅꯣ ꯑꯗꯨꯝ ꯍꯣꯠꯅꯔꯒꯦ ꯈꯜꯂꯤꯅꯤ
ꯃꯄꯥꯟꯂꯣꯝ ꯆꯥꯕꯁꯨ ꯐꯩ ꯑꯗꯨꯕꯨ ꯏꯃꯥ ꯕꯕꯥ ꯃꯅꯥꯛꯇ ꯂꯩꯕꯗꯨꯅ ꯍꯦꯟꯅ ꯅꯨꯡꯉꯥꯏ ꯅꯨꯡꯉꯥꯏꯕꯅꯦ
ꯅꯨꯡꯉꯥꯏꯕ ꯑꯗꯨꯕꯨ ꯌꯨꯝꯒꯤ ꯂꯩꯇ ꯂꯥꯏꯔꯕ ꯑꯣꯏꯕꯒꯤꯀꯣ ꯑꯗꯨꯝ ꯆꯠꯇꯕ ꯌꯥꯗꯦ ꯑꯗꯨ ꯃꯇꯥꯡ ꯌꯧꯔꯛꯄ ꯍꯥꯏꯇꯥꯔꯦ
ꯃꯇꯝꯅꯅꯦ ꯑꯗꯨꯕꯨ ꯑꯃꯨꯛ ꯆꯠꯊꯣꯛꯑꯗꯤ ꯌꯨꯝ ꯌꯥꯝ ꯅꯤꯡꯁꯤꯡꯕꯅꯦ
ꯍꯣꯏ ꯑ ꯅꯪꯗꯤ ꯀꯩ ꯀꯩ ꯇꯧꯒꯦꯅ ꯈꯜꯂꯤꯅꯣ
ꯈꯪꯗ꯭ꯔꯦꯗ ꯀꯔꯤ ꯇꯧꯁꯦ ꯄꯩꯁꯥ ꯇꯥꯝꯕꯁꯨ ꯌꯥꯝ ꯅꯨꯡꯉꯥꯏꯇꯦ ꯂꯧ ꯁꯨꯔ ꯂꯩꯕꯁꯨ ꯑꯗꯨꯅ ꯈꯗꯅꯗꯤꯦ ꯀꯣꯏꯁꯨ ꯌꯥꯗꯦ ꯑꯗꯨ ꯒꯃꯥꯟ ꯇꯥꯗ꯭ꯔꯦ
ꯑ ꯅꯣꯏꯔꯣꯝꯗꯗꯤ ꯃꯅꯥ ꯃꯁꯤꯡ ꯀꯩ ꯀꯩ ꯐꯪꯒꯦ
ꯃꯅ ꯂꯣꯏ ꯐꯪꯉꯤꯗ
ꯑ ꯈꯔ ꯇꯣꯏꯅ ꯇꯣꯏꯅ ꯆꯥꯒꯟꯕ ꯃꯅꯥ ꯃꯁꯤꯡ ꯍꯥꯏꯗꯤ ꯀꯩ ꯑꯣꯏꯗꯣꯏꯅꯣ ꯅꯣꯏꯒꯤꯅꯣ
ꯇꯣꯏꯅ ꯆꯥꯡꯒꯟꯕ ꯍꯥꯏꯔꯗꯤ ꯌꯦꯟꯕꯨꯝ
ꯑꯥ
ꯗꯒꯔꯤ
ꯑ ꯃꯥꯏꯔꯦꯟꯒ ꯃꯔꯦꯟ ꯍꯣꯏ ꯃꯥꯏꯔꯦꯟꯒꯨꯝꯕꯗꯤ ꯐꯪꯗ꯭ꯔꯣ
ꯄꯦꯔꯦꯟ ꯐꯪꯕ ꯍꯧꯔꯦ
ꯑꯩꯗꯤ ꯃꯦꯔꯦꯟꯗꯣ ꯌꯥꯝ ꯄꯥꯝꯃꯦ ꯌꯥꯝ ꯆꯥꯅꯤꯡꯉꯤ
ꯃꯥꯏꯔꯦꯟꯒ ꯄꯥꯟꯒ ꯁꯤꯒꯨꯝꯕꯁꯦ ꯑꯩꯗꯤ ꯆꯥꯅꯤꯡꯗꯦ ꯍꯣꯏ ꯅꯣꯡ ꯐꯥꯗꯣꯛꯕꯨꯗꯤ ꯆꯥꯕ ꯌꯥꯏ ꯑꯗꯨꯕꯨ ꯑꯦ
ꯍꯣꯏ
ꯇꯤꯒꯤꯒꯨꯝꯕ ꯇꯣꯏ ꯇꯣꯏꯅꯗꯤ ꯆꯥꯕ ꯉꯝꯗꯦ
ꯑꯣ ꯑꯩꯒꯤ ꯃꯥꯏꯔꯦꯟꯗꯣ ꯀꯩꯅꯣ ꯑꯣꯛꯁꯥ ꯑꯀꯪꯕꯗꯣ ꯍꯥꯞꯄꯒ ꯊꯣꯡꯕꯗꯣ ꯑꯩ ꯌꯥꯝ ꯆꯥꯅꯤꯡꯕꯀꯣ
ꯁꯥ ꯑꯀꯪꯕ ꯑꯗꯨꯝ ꯍꯥꯞꯄꯗꯤ ꯍꯥꯎꯕꯅꯦꯕ ꯃꯥꯏꯀꯦꯟꯗꯣ
ꯁꯥ ꯀꯥꯡꯪꯕ ꯍꯥꯞꯇꯗꯤ ꯍꯥꯎꯗꯕ ꯄꯣꯠꯇꯤ ꯂꯩꯇꯕꯅꯦ ꯌꯦꯟꯁꯥꯡꯗ
ꯍꯣꯏ ꯑꯗꯨ ꯑꯣꯏꯔꯁꯨ ꯃꯔꯦꯟꯁꯨ ꯍꯥꯎꯕ ꯂꯩ ꯍꯥꯎꯇꯕ ꯂꯩꯌꯦꯕꯀꯣ ꯍꯥꯎꯕꯗꯤꯗ ꯑꯗꯨꯝ ꯍꯥꯎꯕꯅꯤ ꯍꯥꯎꯇꯕꯅ ꯑꯗꯨꯝ ꯍꯥꯎꯇꯕ
ꯍꯥꯎꯅꯤꯉꯥꯏ ꯊꯣꯡꯉꯁꯨ ꯍꯥꯎꯗꯕꯅꯤ ꯍꯥꯎꯗꯕꯗꯤ
ꯑ ꯅꯪ ꯁꯥꯗ ꯅꯪꯒꯤ ꯑꯄꯥꯝꯕ ꯍꯥꯏꯔꯒꯗꯤ ꯀꯔꯝꯕ ꯍꯣꯏ ꯑꯗꯨ ꯑꯣꯏꯅꯣ
ꯑꯩꯒꯤꯗꯤ ꯌꯦꯟꯗꯣ ꯑꯗꯨꯝ ꯂꯩꯔꯦ
ꯌꯦꯟ ꯌꯦꯟꯅ ꯑꯗꯨꯝ ꯆꯥꯒꯅꯩꯀꯣ
ꯍꯣꯏ
ꯎꯝ
ꯑꯗꯨꯅ ꯃꯦꯟ ꯑꯣꯏꯔꯦ ꯀꯃꯟꯁꯨ ꯑꯣꯏ ꯑꯗꯨꯒꯗꯤ ꯑꯩꯗꯤ ꯑꯗꯨꯝ ꯑꯗꯨꯅ ꯄꯥꯝꯃꯦ
ꯎꯝ ꯑꯥ ꯍꯥ
ꯅꯨꯡꯉꯥꯏꯔꯤꯕ ꯅꯣꯏꯗꯤ
ꯍꯣꯏ ꯅꯨꯡꯉꯥꯏꯔꯤꯌꯦ ꯅꯪꯗꯤ ꯅꯣꯏꯗꯤ
ꯌꯥꯝ ꯅꯨꯡꯉꯥꯏꯔꯦ ꯑꯩꯈꯣꯏꯁꯨ
ꯑ ꯅꯣꯏꯔꯣꯝꯗꯗꯤ ꯏꯁꯤꯡꯒꯨꯝꯕ ꯑꯗꯨꯝ ꯅꯨꯡꯉꯥꯏꯕ꯭ꯔꯣ
ꯏꯁꯤꯡ ꯂꯩꯏꯅꯦ ꯑꯩꯈꯣꯏꯗꯤ
ꯏꯁꯤꯡ ꯂꯩꯔꯤꯔꯣ
ꯎꯝ
ꯑꯩꯅꯀꯣ ꯄꯨꯟꯁꯤꯗ ꯈ꯭ꯋꯥꯏꯗꯒꯤ ꯂꯩꯅꯤꯡꯗꯕꯁꯦ ꯏꯁꯤꯡ ꯅꯨꯡꯉꯥꯏ ꯐꯠꯇꯕ ꯃꯐꯝꯗꯨꯅꯤ
ꯏꯁꯤꯡ ꯂꯩꯗꯕ ꯃꯐꯝꯗꯗꯤ ꯅꯤꯡꯕ ꯊꯨꯡꯗ꯭ꯔꯦꯗꯅ
ꯑꯣ ꯑꯩꯈꯣꯏꯔꯣꯝꯗꯗꯤ ꯑꯁ ꯏꯁꯤꯡꯗꯤ ꯃꯔꯥꯡ ꯀꯥꯏꯕꯀꯣ ꯏꯁꯤꯡꯗꯤ ꯂꯣꯛꯀꯤꯒꯨꯝꯕ ꯑꯁ ꯑꯗꯨꯝ ꯁꯤꯡꯗꯤ ꯃꯔꯥꯡ ꯀꯥꯏꯔꯦ
ꯏꯁꯤꯡ ꯃꯔꯥꯡ ꯀꯥꯏꯕ ꯃꯐꯝꯗꯗꯤ ꯂꯩꯕ ꯅꯨꯡꯉꯥꯏꯕꯅꯦ
ꯍꯣꯏ ꯅꯣꯏꯗꯤ ꯃꯩꯒꯨꯝꯕ ꯑꯗꯨꯝ ꯅꯣꯏꯅ ꯔꯤꯆꯥꯔꯖ ꯇꯧꯔꯝꯅꯤꯀꯣ ꯇꯧꯕ꯭ꯔꯥ
ꯍꯣꯏ
ꯑꯣ ꯑꯩꯈꯣꯏ ꯑꯗꯨꯝ ꯃꯩꯒꯨꯝꯕ ꯑꯗꯨꯝ ꯐ꯭ꯔꯤꯅꯦꯕꯀꯣ ꯑꯗꯨ ꯑꯣꯏꯔꯒ ꯑꯗꯨ ꯑꯣꯏꯔꯒꯁꯨ ꯑꯩꯈꯣꯏꯒꯤꯅ ꯆꯍꯤ ꯆꯍꯤꯗ ꯑꯗꯨꯝ ꯃꯣꯏꯅ ꯄꯩꯥ ꯄꯩꯥꯗꯨ ꯂꯧꯕ ꯂꯥꯛ
ꯑꯣ ꯄꯩꯁꯥ ꯊꯥꯕꯀꯣ ꯆꯍꯤꯒꯤ
ꯍꯣꯏ ꯄꯩꯁꯥ ꯆꯍꯤꯒꯤ ꯌꯨꯝ ꯌꯨꯝꯂꯛ ꯑꯃꯗ ꯆꯥꯃꯉꯥꯒꯨꯝꯕꯀꯣ
ꯑꯗꯨꯅ ꯂꯣꯏꯔꯕꯅꯦꯕ ꯆꯍꯤꯗꯀꯣ
ꯐꯩꯒꯗꯨꯗꯦ
ꯀꯔꯤ ꯋꯥꯆꯤꯡ ꯃꯦꯆꯤꯟꯒꯨꯝꯕ ꯔꯥꯏꯁ ꯀꯨꯀꯔ ꯀꯔꯤ ꯀꯔꯤ ꯂꯣꯏꯅ ꯁꯤꯖꯤꯟꯅꯕ ꯌꯥꯏꯕ
ꯎꯝ
ꯃꯩꯒꯤꯗꯤ ꯅꯨꯡꯉꯥꯏ ꯏꯁꯤꯡꯒ ꯃꯩꯗꯤ ꯑꯗꯨꯝ ꯅꯨꯡꯉꯥꯏ
ꯑꯩꯈꯣꯏꯗꯤ ꯃꯩ ꯌꯥꯝ ꯆꯥꯕ ꯁꯤꯖꯤꯟꯅꯔꯗꯤ ꯊꯥ ꯐꯥꯗ꯭ꯔꯦ
ꯑꯥ ꯑꯩꯈꯣꯏꯁꯨ ꯍꯥꯟꯅ ꯑꯔꯣꯝꯗ ꯌꯨꯝ ꯕꯣꯔꯥ ꯑꯣꯏꯅ ꯂꯩꯕꯀꯣ ꯏꯁꯤꯡꯁꯨ ꯂꯩꯕ ꯑꯗꯨꯒ ꯃꯩꯁꯨ ꯑꯗꯨꯝ ꯊꯥꯗ ꯑꯩꯈꯣꯏꯅ ꯁꯤꯖꯤꯟꯅꯕ ꯃꯇꯨꯡ ꯏꯟꯅ ꯑꯗꯨꯝ ꯄꯩꯁꯥꯗꯨ ꯆꯂꯦꯅ
ꯎꯝ
ꯑꯗꯣ ꯑꯁ ꯌꯥꯝ ꯅꯨꯡꯉꯥꯏꯇꯦꯕ ꯑꯗꯨꯗ ꯑꯗꯨꯗꯅ ꯑꯩ ꯈꯪꯈ꯭ꯔꯦꯕ ꯎꯝ
ꯂꯩꯗꯕ ꯑꯩꯈꯣꯏꯈꯩꯗꯤ ꯌꯥꯝ ꯋꯥꯕꯅꯦ
ꯍꯣꯏ ꯑꯥꯗ ꯂꯩꯒꯦ ꯍꯥꯏꯔꯒꯗꯤ ꯄꯩꯁꯥ ꯇꯥꯜꯂꯒ ꯂꯩꯕ ꯇꯥꯕꯀꯣ ꯄꯩꯁꯥ ꯇꯥꯟꯗꯕꯤꯗ ꯂꯩꯔꯗꯤ ꯌꯥꯝ ꯋꯥꯕꯅꯦꯕ
ꯂꯥꯏꯔꯤꯛ ꯇꯝꯃꯒ ꯂꯩꯕ ꯃꯤꯁꯤꯡꯗꯤ ꯋꯥꯕꯅꯦ ꯏꯃꯨꯡꯗꯒꯤ ꯉꯥꯛꯇ ꯄꯨꯔꯒ ꯄꯨꯕꯅꯤꯅꯀꯣ ꯃꯣꯏꯗꯤ
ꯎꯝ ꯃꯣꯏ ꯏꯃꯨꯡꯅ ꯑꯁꯤ ꯌꯥꯝ ꯋꯥꯅ ꯄꯩꯁꯥ ꯇꯥꯜꯔꯒ ꯀꯣ ꯑꯗꯨꯃꯥꯏꯅ ꯂꯦꯞꯄꯤꯕꯗꯣ ꯃꯣꯏ ꯋꯥꯔꯤꯗꯤ ꯋꯥꯕꯅꯤꯅꯦ ꯑꯗꯨ ꯈꯜꯂꯨꯔꯒ ꯑꯁ ꯃꯃꯥ ꯕꯕꯥꯁꯦ ꯑꯁ ꯅꯨꯡꯁꯤꯗꯀꯣ ꯑ
ꯅꯨꯡꯁꯤꯕꯅꯦ
ꯍꯣꯏ
ꯍꯥꯟꯅꯗꯤ ꯃꯣꯏꯅ ꯃꯣꯏꯒꯤ ꯑꯋꯥꯕꯗꯣ ꯍꯧꯖꯤꯛꯁꯨ ꯑꯉꯥꯡꯅꯦ ꯑꯗꯨꯕꯨ ꯍꯥꯟꯅꯗꯤ ꯈꯪꯅꯕꯗꯣ ꯍꯧꯖꯤꯛꯇꯤ ꯃꯣꯏꯅ ꯇꯧꯔꯤꯁꯤꯡꯗ ꯎꯔꯕ ꯈꯪꯉꯈ꯭ꯔꯕꯅꯤꯅ ꯡꯃꯗꯅ ꯌꯥꯝꯅꯨꯡꯁꯤꯦ ꯎꯝ
ꯑꯗꯨ ꯅꯣꯏ ꯅꯆꯤꯟ ꯏꯅꯥꯎ ꯃꯔꯤ ꯍꯥꯏꯕ ꯅꯠꯇ꯭ꯔꯣ
ꯍꯣꯏ
ꯅꯨꯄꯥ ꯀꯌꯥ ꯅꯨꯄꯤ ꯀꯌꯥ ꯑꯣꯏꯗꯣꯏꯅꯣ
ꯑꯅꯤ ꯑꯅꯤꯅꯦ
ꯑꯅꯤ ꯑꯅꯤꯔꯥ
ꯍꯣꯏ
ꯑꯗꯨꯗꯤ ꯐꯖꯅ ꯄꯣꯏꯅꯀꯣ
ꯍ
ꯅꯨꯄꯥꯗꯤꯗꯤ ꯀꯩ ꯀꯔꯤ ꯊꯕꯛ ꯇꯧꯔꯒꯦ
ꯀꯅꯥꯕ
ꯅꯣꯏ ꯅꯨꯄꯥꯁꯤꯡꯗꯣ ꯀꯩꯀꯩ ꯊꯕꯛ ꯇꯧꯔꯒꯦ ꯑꯉꯥꯡ ꯑꯣꯏꯔꯤꯕ
ꯑꯃꯅ ꯅꯥꯏꯟ ꯑꯃꯅ ꯀ꯭ꯂꯥꯁ ꯁꯚꯦꯟ
ꯑꯣ ꯎꯝ
ꯏꯅꯥꯎꯅꯨꯄꯤꯅ ꯌꯨꯝ ꯄꯥꯟꯈ꯭ꯔꯦ
ꯅꯥꯟ ꯄꯤꯁꯦ ꯆꯍꯤ ꯀꯌꯥ ꯑꯣꯏꯗꯣꯏꯅꯣ ꯌꯨꯝ ꯄꯥꯜꯂꯤꯗꯣ
ꯈꯪꯅꯩ ꯇ꯭ꯋꯦꯟꯇꯤ ꯇ꯭ꯋꯦꯟꯇꯤ ꯋꯥꯟꯒꯨꯝꯕ ꯑꯣꯏꯒꯦꯔꯥ
ꯑꯣ ꯑꯗꯨꯗꯤ ꯑꯉꯥꯡꯅꯤꯅꯦꯀꯣ
ꯍꯣꯏ
ꯑ
ꯌꯥꯝ ꯑꯉꯥꯡ ꯑꯣꯏꯅ ꯌꯨꯝ ꯄꯥꯟꯈꯤꯕꯅꯦ
ꯍꯣꯏ ꯀꯩꯁꯨ ꯀꯥꯏꯗꯗ
ꯀꯥꯏꯕꯕꯨꯗꯤ ꯂꯩꯇꯦ ꯃꯣꯏꯒꯤ ꯈꯜꯂꯒ ꯅꯨꯡꯁꯤꯌꯦ
ꯑ ꯑꯗꯨꯝ ꯍꯌꯦꯡꯗꯤ ꯀꯩ ꯊꯕꯛ ꯇꯧꯒꯦꯅ ꯈꯜꯂꯤꯅꯣ
ꯑꯩꯗꯤ ꯑꯗꯨꯝ ꯂꯩꯅꯤ
ꯑꯣ ꯊꯕꯛ ꯆꯠꯊꯣꯛꯑꯦ
ꯉꯥꯏꯍꯥꯛ ꯂꯩꯥꯛꯑꯗꯤ ꯀ꯭ꯂꯥꯁꯇꯤ ꯆꯠꯀꯅꯤ
ꯀ꯭ꯂꯥꯁ ꯍꯥꯏꯁꯦ ꯀꯔꯝꯕꯒꯤ ꯀ꯭ꯂꯥꯁ ꯑꯣꯏꯗꯣꯏꯅꯣ
ꯑꯩ ꯇꯦꯂꯔꯤꯡꯒꯤ ꯀꯣꯔꯁ ꯇꯝꯃꯤ ꯑꯗꯨꯒꯤ
ꯑꯣ ꯑꯩꯈꯣꯏ ꯏ ꯃꯇꯥꯣꯟꯁꯨꯀꯣ
ꯎꯝ
ꯇꯦꯂꯔꯤꯡꯒꯤ ꯑꯗꯨꯝ ꯂꯣꯏꯁꯨ ꯇꯝꯃꯤꯌꯦ ꯉꯁꯨ ꯆꯠꯈꯤꯕꯅꯦ
ꯀꯣꯏꯁꯨ ꯑꯩꯗꯤ ꯅꯨꯡꯊꯤꯤꯟꯗ ꯂꯧꯋꯦ ꯑꯗꯨꯒꯤ
ꯑꯣ ꯑꯗꯨ ꯑꯣꯏꯔꯝꯅꯤ
ꯄꯩꯁꯥ ꯌꯥꯝ ꯆꯥꯡꯉꯦ ꯀꯣꯛ ꯉꯥꯎꯋꯦ
ꯎ ꯑꯗꯨ ꯑꯗꯨꯝ ꯅꯁꯥ ꯑꯗꯨꯝ ꯍꯩꯔꯗꯤ ꯑꯗꯨꯝ ꯅꯣꯏꯅꯁꯨ ꯑꯗꯨꯝ ꯍꯩꯔꯗꯤ ꯄꯩꯁꯥ ꯌꯥꯝ ꯑꯗꯨꯝ ꯇꯥꯝꯕꯅꯤ
ꯄꯩꯁꯥ ꯂꯩꯇ꯭ꯔꯦꯗꯣ ꯎꯄꯥꯏ ꯂꯩꯗꯦ ꯑꯗꯨꯁꯨ
ꯃꯤꯅ ꯀꯩꯅꯣꯗꯤ ꯁꯤ ꯁꯦꯝꯕꯤꯌꯨ ꯁꯤ ꯁꯤ ꯗꯤꯖꯥꯏꯟꯗ ꯇꯧꯕꯤꯌꯨ ꯍꯥꯏ ꯀꯥꯟꯗꯀꯣ ꯑꯩꯈꯣꯏꯅ ꯐꯖꯅ ꯁꯥꯕ ꯍꯩꯈ꯭ꯔꯗꯤ ꯑꯗꯨꯝ ꯄꯩꯁꯥ ꯑꯗꯨꯝ ꯊꯣꯛꯀꯅꯤꯀꯣ
ꯇꯥꯟꯕ ꯍꯩꯔꯗꯤ ꯑꯗꯨꯃꯥꯏꯅ ꯇꯧꯕ ꯌꯥꯏ ꯑꯗꯨꯗꯣ ꯈꯥꯡꯉꯣꯁꯨ ꯄꯩꯁꯥ ꯂꯩꯇ꯭ꯔꯗꯤ ꯎꯄꯥꯏ ꯂꯩꯗꯦꯅꯦ
ꯍꯥꯏꯗꯨꯅꯤꯅꯦ ꯑꯗꯨꯗꯣ ꯄꯩꯁꯥ ꯌꯥꯝ ꯆꯪꯕ ꯃꯥꯜꯂꯦꯀꯣ ꯊꯥꯗ ꯑꯗꯨꯝ ꯆꯪꯕ ꯃꯥꯜꯂꯦꯀꯣ
ꯊꯥꯗ ꯍꯣꯏ ꯌꯥꯝ ꯌꯥꯝ ꯆꯥꯡꯕꯅꯦ ꯐꯤ ꯂꯩꯕꯗ ꯑꯗꯨꯒ ꯑꯃꯨꯛ ꯑꯗꯨꯒꯤꯗ ꯑꯃꯛ ꯄꯩꯁꯥ ꯄꯤꯕ
ꯑ
ꯑꯩꯈꯣꯏꯒꯤ ꯀꯔꯤꯅꯣ ꯑꯋꯥꯠ ꯑꯄꯥꯁꯤꯡꯁꯨ ꯂꯩꯈꯤꯅꯦꯕ ꯄꯣꯠ ꯃꯆꯥ ꯃꯆꯥ ꯌꯥꯝꯕꯅꯦ
ꯎꯝ